ꯍ ꯎꯝ
ꯇꯥ ꯍꯕꯣ
ꯇꯥꯔꯦ ꯇꯥꯔꯦ ꯎꯝ
ꯅ ꯅꯨꯡꯉꯥꯏꯇꯕ ꯇꯧꯗ꯭ꯔꯦꯀꯣ
ꯅꯨꯡꯉꯥꯏꯇꯕ ꯇꯧꯗꯦ ꯋꯥꯏ ꯐꯥꯏꯅꯦ ꯅ ꯀꯗꯧꯅ ꯂꯩꯒꯦ ꯑ ꯆꯥꯕ ꯀꯨꯏꯔꯦ ꯉꯁꯤꯗꯤ ꯅꯪꯗꯤ
ꯑꯩꯗꯤ ꯉꯁꯤꯗꯣ ꯍꯣꯏ ꯑꯩꯗꯤ ꯆꯥꯈ꯭ꯔꯦ ꯆꯥꯕꯗꯤ ꯑꯗꯣ ꯐꯣꯟ ꯌꯦꯡꯉꯒ ꯂꯩꯔꯝꯕ ꯑꯗꯨꯒ
ꯍ
ꯐꯃꯨꯡꯗ ꯁꯨꯝ ꯂꯩꯔꯝꯕꯅꯤꯗ ꯀꯩꯁꯨ ꯇꯧꯗꯣ ꯑꯇꯣꯞꯄꯗꯤ
ꯅꯨꯡꯉꯥꯏꯔꯦꯅꯦ ꯑꯗꯨꯗꯤ
ꯍꯣꯏ ꯈ꯭ꯔꯗꯤ ꯅꯨꯡꯉꯥꯏꯔꯦ ꯍꯥꯏꯕ ꯇꯥꯔꯦ ꯅꯪꯗꯤ ꯅꯨꯡꯉꯥꯏꯇ꯭ꯔꯣ
ꯈꯪꯗꯦꯗ ꯅꯨꯡꯉꯥꯏꯕ꯭ꯔꯥ ꯅꯨꯡꯉꯥꯏꯇꯕ꯭ꯔꯥ ꯅꯨꯡꯉꯥꯏ ꯍꯥꯏꯇꯥꯔꯦ
ꯑꯣ ꯅꯨꯡꯉꯥꯏꯇꯦ ꯍꯥꯏꯕꯗꯤ ꯐꯠꯇꯦꯕ
ꯎꯝ ꯎꯝ
ꯑ ꯌꯥꯝ ꯆꯨꯝꯃꯦ
ꯅꯪꯒꯤ ꯅꯨꯡꯉꯥꯏꯕ ꯄꯥꯎ ꯑꯃ ꯐꯪꯉꯤꯅ
ꯀꯔꯤ ꯅꯨꯡꯉꯥꯏꯕ ꯄꯥꯎꯅꯣ
ꯑꯦ ꯏꯁ ꯀꯔꯤ ꯉꯥꯏꯕ ꯄꯥꯎꯅꯣ ꯑꯃꯨꯛꯀ ꯍꯥꯏꯔꯛꯑꯦ
ꯍꯥꯏꯔꯛꯑꯣ ꯅꯪ ꯅꯨꯡꯉꯥꯏꯕ ꯄꯥꯎꯗꯤ
ꯅꯪꯒꯤ ꯅꯨꯡꯉꯥꯏꯕ ꯄꯥꯎꯗꯤ ꯅꯪꯅ ꯈꯪꯗ꯭ꯔꯣ
ꯀꯩꯅꯣ
ꯅꯪꯒꯤ ꯍꯦꯔꯣ ꯑꯃꯨꯛ ꯍꯟꯖꯤꯟ ꯅꯕꯗꯣ ꯅꯨꯡꯉꯥꯏꯔꯦꯅꯦ
ꯑꯣ ꯑꯗꯨ ꯅꯨꯡꯉꯥꯏꯕ ꯄꯥꯎ ꯆꯤꯡꯕ꯭ꯔꯥ
ꯎꯝ
ꯇ ꯑꯗꯨ ꯅꯨꯡꯉꯥꯏꯕ ꯄꯥꯎ ꯆꯤꯡꯗꯦꯗ
ꯗꯧꯕꯒꯤ
ꯅꯨꯡꯉꯥꯏꯕ ꯄꯥꯎ ꯍꯥꯏꯕꯁꯦ ꯑꯗꯨ ꯅꯠꯇꯦ
ꯑꯩꯁ ꯑꯗꯨꯅꯦ ꯅꯨꯡꯉꯥꯏꯕ ꯄꯥꯎꯗꯤ ꯍꯧꯖꯤꯛꯀꯥꯟꯗꯤ
ꯑꯣ ꯑꯣ ꯑꯣ ꯍꯧꯖꯤꯛꯀꯥꯟꯗꯤ ꯅꯨꯡꯁꯤꯅꯕ ꯍꯟꯖꯟꯕꯁꯦ ꯅꯨꯡꯉꯥꯏꯕ ꯄꯥꯎꯅꯦꯕ
ꯎꯝ
ꯑꯩꯁꯨ ꯅꯪꯅ ꯍꯥꯏꯕꯗꯒꯤ ꯉꯁꯤꯗꯒꯤ ꯈꯪꯉꯒꯦ ꯀꯣ
ꯍꯣꯏ ꯈꯪꯒ꯭ꯔꯣ ꯈꯪꯒ꯭ꯔꯣ ꯉꯁꯤꯗꯒꯤꯅ ꯐꯖꯅ ꯈꯪꯈ꯭ꯔꯣ ꯑꯃꯨꯛ ꯍꯟꯅ ꯀꯥꯎꯔꯅꯨ
ꯍꯣꯏ ꯍꯣꯏ ꯈꯪꯉꯒꯦ ꯉꯁꯤꯗꯒꯤ ꯑꯃꯨꯛ ꯍꯟꯅ ꯀꯥꯎꯔꯔꯣꯏꯒꯦ
ꯎꯝ
ꯅꯪꯁꯨ ꯅꯨꯡꯉꯥꯏꯔꯣ
ꯏ ꯅꯨꯡꯉꯥꯏꯕ ꯄꯥꯎꯗꯤ ꯅꯃꯥ ꯂꯩꯌꯦ ꯍꯥꯏꯗꯣꯛꯄ ꯌꯥꯗꯦ
ꯅꯪꯒꯤ
ꯎꯝ
ꯑꯣ ꯑꯗꯨꯗꯤ ꯅꯪ ꯂꯣꯟꯅ ꯊꯝꯃꯣꯀꯣ
ꯂꯣꯟꯅ ꯎꯝ ꯕꯣꯔꯥꯗ ꯊꯝꯒꯦꯀꯣ ꯃꯇꯝ ꯈꯔ ꯃꯇꯝ ꯈꯔ ꯂꯩꯔꯀꯥꯟꯗ ꯑꯃꯨꯛ ꯍꯥꯏꯔꯛꯀꯦ ꯑꯗꯣ ꯑꯩ ꯅꯠ ꯅꯠ ꯇꯥꯕ꯭ꯔꯣ
ꯍꯥ ꯇꯥꯏ
ꯑꯩꯉꯥ ꯉꯁꯥꯏ ꯊꯥꯕꯗꯣ
ꯀꯔꯤ
ꯑꯌꯨꯛꯇ ꯅꯪ ꯅꯪꯉꯣꯟꯗ ꯊꯥꯖꯤꯟ ꯊꯥꯔꯛꯄꯗꯣ
ꯑꯥ
ꯑꯗꯨꯗ ꯆꯠꯅꯤꯡꯕ꯭ꯔꯥ ꯅꯪ
ꯍꯣꯏ ꯆꯠꯅꯤꯡꯉꯦ ꯍꯥꯏꯗꯤ ꯌꯥꯝꯅ ꯆꯥꯎꯋꯦꯅ ꯃꯐꯝꯁꯨ ꯐꯖꯕ ꯃꯥꯜꯂꯦ ꯎꯝ ꯍꯣꯏ ꯅꯨꯡꯉꯥꯏ
ꯑꯗꯨ ꯆꯠꯂꯒꯅ ꯅꯪ ꯍꯦꯔꯣꯅ ꯑꯃꯨꯛ ꯈꯪꯂꯛꯑꯗꯤ
ꯍꯣꯏ ꯃꯥ ꯈꯪꯉꯗꯤ ꯎꯝ ꯁꯥꯎꯗꯤ ꯁꯥꯎꯒꯅꯤꯌꯦ ꯍꯥꯏꯕꯗꯤ ꯈꯪꯉꯗꯤ ꯍꯥꯏꯕ ꯈꯪꯗꯔ꯭ ꯗꯤ ꯁꯥꯎꯔꯣꯏ ꯈꯪꯉꯗꯤ ꯍꯥꯏꯗꯤ ꯍꯣꯏ ꯏꯃꯥꯟꯅꯕꯤ ꯑꯗꯨꯗꯤ ꯑꯃꯨꯛ ꯁꯥꯎꯔꯣꯏꯗ ꯃꯤ ꯑꯗꯣ ꯑꯇꯣꯞꯄꯒ ꯆꯠꯂꯦ ꯍꯥꯏꯔꯥꯗꯤ ꯃꯥꯁꯨ ꯅꯨꯡꯉꯥꯏꯔꯣꯏꯗꯅ ꯈꯔꯗꯤ ꯑꯗꯨꯒꯨꯝꯕꯗꯤ ꯂꯩ ꯇꯩꯗꯤ ꯐꯖꯩ ꯅꯣꯏꯗꯤ ꯃꯌꯥꯝ ꯃꯌꯥꯝ ꯆꯠꯄ꯭ꯔꯥ ꯑꯗꯨꯃꯥꯏꯅ ꯄꯪꯆꯠꯇ ꯆꯠꯄ ꯃꯥꯜꯂꯦꯗ ꯅꯣꯏꯗꯤꯀꯣ
ꯍꯥꯏꯗꯤ
ꯑꯗꯨꯝ ꯆꯠꯄ ꯃꯥꯜꯂꯦꯕ ꯅꯣꯏꯗꯤ ꯑꯗꯨ ꯅꯨꯄꯤ ꯅꯨꯄꯥꯒꯨꯝꯕꯗꯣ ꯑꯗꯨꯝ
ꯎꯝ ꯑꯗꯨꯗꯗꯤ ꯆꯠꯄꯗꯣ ꯀꯩꯁꯨ ꯀꯥꯏꯕ ꯂꯩꯇꯦ ꯍꯥꯏꯗꯤ ꯒꯦꯗꯔꯤꯡ ꯑꯣꯏꯕꯅꯤꯅꯀꯣ ꯑꯩꯈꯣꯏ ꯇꯥꯕ꯭ꯔꯣ
ꯇꯥꯏꯌꯦ ꯇꯥꯏꯌꯦ
ꯑꯩꯈꯣꯏꯗꯤ ꯁꯟꯗꯦ ꯈꯨꯗꯤꯡꯁꯨ ꯑꯗꯨꯝ ꯄꯨꯜꯂꯦ ꯂꯩꯁꯥ ꯄꯥꯈꯪ ꯂꯣꯏꯅꯃꯛ ꯈꯨꯟꯗꯪ ꯈꯨꯟꯒꯤ ꯃꯤ ꯉꯥꯛꯇꯪ ꯑꯣꯏꯕꯅꯤꯅ ꯀꯔꯤ ꯇꯧꯒꯅꯤ ꯀꯔꯤ ꯑꯗꯨ ꯐꯖꯅ ꯄꯨꯜꯂꯤꯗ ꯑꯩꯈꯣꯏꯗꯤ ꯑꯩꯈꯣꯏ ꯀꯥꯕ ꯀꯥꯟꯗꯁꯨ ꯐꯝꯃꯤꯟꯅꯒꯅꯤ ꯂꯣꯏꯅꯃꯛ ꯂꯩꯁꯥ ꯄꯥꯈꯪꯁꯤꯡꯗꯣ
ꯑꯣ ꯑꯩꯈꯣꯏꯒꯤꯗꯤ ꯑꯗꯨꯒꯨꯝꯕ ꯂꯩ ꯌꯥꯗꯦꯗꯅ ꯎꯝ ꯑꯗꯨꯒꯨꯝꯕ ꯈꯛꯇꯪ ꯅꯤꯗ ꯍꯣꯏ ꯑꯃꯔꯣꯝꯗꯁꯨ ꯌꯥꯝ ꯅꯨꯡꯉꯥꯏꯔꯝꯒꯅꯤ ꯃꯌꯥꯝ ꯄꯨꯟꯕ ꯆꯠꯄ ꯌꯥꯎꯕ ꯍꯥꯏꯕꯁꯦ ꯅꯨꯡꯗꯤ ꯅꯨꯡꯉꯥꯏꯀꯣ
ꯎꯝ ꯑꯗꯨꯗ ꯅꯪ ꯆꯠꯅꯤꯡꯉꯗꯤ ꯑꯩ ꯑꯗꯨꯗꯤ ꯆꯠꯃꯤꯟ ꯃꯊꯪ ꯁꯟꯗꯦꯗꯀꯣ
ꯑꯥ ꯑ ꯗꯦ ꯑꯗꯨꯗꯤ ꯀꯣ ꯇ꯭ꯋꯦꯟꯇꯤ ꯁꯤꯀ ꯇ꯭ꯋꯦꯟꯇꯤ ꯁꯦꯚꯦꯟ ꯗꯒꯤ ꯑꯩꯈꯣꯏꯗꯤ ꯑꯦꯛꯖꯥꯝꯗꯤ ꯂꯩꯌꯦ ꯅꯣꯡꯉꯥꯟꯕꯒꯗꯤ ꯍꯣꯏ ꯑꯗꯨꯏ ꯗ ꯆꯠꯂꯥ ꯆꯠꯄ ꯌꯥꯔꯗꯤ ꯑꯩ ꯍꯥꯏꯔꯒꯦꯀꯣ
ꯇꯤꯡ ꯅꯪ ꯗꯥꯇꯦ ꯀꯌꯥꯗ ꯑꯦꯛꯖꯥꯝ ꯂꯩꯕ꯭ꯔꯥ
ꯑꯩꯈꯣꯏꯗꯤ ꯗꯦꯠ ꯇ꯭ꯋꯦꯟꯇꯤ ꯁꯦꯚꯦꯟ ꯇ꯭ꯋꯦꯟꯇꯤ ꯑꯩꯠ ꯑꯗꯣ ꯑꯦꯛꯖꯥꯝꯅꯦꯕ
ꯎꯝ ꯅꯣꯝꯃ ꯑꯌꯨꯛꯇ ꯆꯠꯂꯒꯅ ꯄꯨꯡ ꯅꯤꯄꯥꯜ ꯃꯥꯄꯜ ꯇꯔꯥꯗ ꯌꯧꯔꯛ ꯑꯗꯨꯕꯨꯗꯤ ꯑꯃꯨꯛ
ꯑꯣ ꯍꯣꯏ ꯑꯗꯨꯗꯣ ꯑꯩ ꯀꯩꯅꯣ ꯍꯥꯏꯗꯤ ꯑꯩꯈꯣꯏꯁꯨ
ꯑꯌꯨꯛꯇ ꯂꯥꯏꯔꯤꯛ ꯄꯥꯅꯤꯡꯕ
ꯅꯠ ꯅꯠꯇꯦ ꯑꯗꯨꯒꯨꯝꯕ ꯅꯠꯇꯦꯗ ꯍꯥꯏꯗꯤ ꯆꯠꯄ ꯃꯇꯝꯗ ꯑꯩꯈꯣꯏꯗꯤ ꯑꯣꯖꯥꯗꯒꯤ ꯑꯃꯨꯛ ꯄꯔꯃꯤꯁꯟ ꯂꯧꯒꯅꯤꯗꯅ ꯑꯗꯨꯒ ꯍꯥꯏꯒꯦ ꯑꯩꯈꯣꯏꯁꯨ ꯄꯣꯠ ꯆꯩ ꯂꯩꯒꯦ ꯑꯦꯛꯖꯥꯝ ꯑꯣꯏꯕꯒꯤ ꯑꯗꯨꯃꯥꯏꯅ ꯍꯥꯏꯔꯒ ꯌꯥꯔꯗꯤ ꯂꯥꯛꯀꯦ
ꯑ ꯑꯗꯨꯗꯤ ꯄꯣꯠ ꯆꯩꯩ ꯂꯩꯅꯤꯉꯥꯏ ꯊꯣꯛꯂꯛꯄꯗꯨ ꯅꯪ ꯐ ꯐꯅꯦꯛꯒꯤ ꯀꯃꯥꯏꯅ
ꯎꯝ ꯍꯥꯏꯗꯤ ꯄꯥꯔꯃꯤꯁꯟ ꯂꯧꯈ꯭ꯔꯗꯤ ꯌꯥꯔꯦꯕ ꯄꯥꯔꯃꯤꯁꯟ ꯌꯥꯎꯗ꯭ꯔꯗꯤ ꯌꯥꯗꯕ
ꯑꯣ
ꯑꯗꯨ ꯈꯛ
ꯑꯣ ꯍꯥꯏ
ꯍꯣꯏ ꯑꯗꯨꯗꯤ ꯌꯦꯡꯈ꯭ꯔꯣ ꯀꯣ
ꯅꯨꯡꯉꯥꯏꯗꯤ ꯅꯨꯡꯉꯥꯏꯔꯦ ꯑꯁ ꯅꯣꯏ ꯂꯣꯟꯗ ꯈꯛꯇꯪ ꯅꯣꯏ ꯂꯣꯗ ꯈ ꯈꯤꯇꯪ ꯉꯥꯡꯂꯛꯇꯣꯏ ꯉꯥꯡꯗꯣꯏꯅꯦ ꯑꯗꯨꯗꯨꯗꯤ ꯏꯁꯩ ꯁꯛꯄꯁꯨ ꯑꯩꯈꯣꯏꯔꯣꯝꯕꯁꯨ
ꯃꯩꯇꯩꯔꯣꯟꯗ ꯉꯥꯛꯇ ꯑꯣꯏꯕ꯭ꯔꯥ
ꯎꯝ ꯑꯗꯨ ꯈꯇꯪ ꯑꯣꯏꯗꯣꯏꯅꯦ ꯑꯇꯩ ꯑꯇꯩꯗꯤ ꯈꯨꯝꯃꯣꯏꯌꯦꯦ
ꯑꯣ ꯑꯗꯨꯒ ꯅꯨꯡꯊꯤꯟꯗꯅ ꯏꯪꯂꯤꯁꯇ ꯀꯣ
ꯎꯝ ꯅꯨꯡꯇꯗꯅ ꯏꯪꯂꯤꯁꯇ ꯏꯁꯩ ꯁꯛꯄꯁꯨ ꯏꯪꯂꯤꯁꯇ ꯈꯇꯪ ꯁꯛꯂꯛꯑꯅꯤ ꯁꯛꯑꯅꯤ ꯗꯀꯥꯏ ꯂꯩꯗꯤ
ꯍꯥꯏꯗꯤ ꯑꯃꯨꯛ ꯐꯥꯎꯗꯤꯤ ꯆꯠꯅꯤꯡꯗ꯭ꯔꯦ ꯑꯗꯨꯒꯤ ꯆꯠꯇꯤ ꯆꯠꯅꯤꯡꯕ ꯍꯥꯏꯗꯤ ꯌꯦꯡꯅꯤꯡꯉꯤꯗꯅ ꯍꯥꯏꯗꯤ ꯃꯑꯣꯡꯒꯨꯝꯕꯗꯨꯁꯨ ꯏꯃꯥꯟꯅꯕꯤꯅꯁꯨ ꯍꯥꯏꯗꯤ ꯍꯥꯏꯕꯅꯦ ꯆꯠꯁꯦ ꯈꯣꯠꯁꯦꯅ ꯑꯗꯣ ꯆꯠꯀꯦ ꯇꯧꯕ ꯅꯨꯃꯤꯠꯇꯒꯨꯝꯕꯗꯤ ꯃꯃꯥꯒꯨꯝꯕꯅ ꯑꯃꯨꯛ ꯂꯧꯕ ꯂꯥꯛꯄ ꯑꯗꯣ ꯃꯃꯥꯅ ꯑꯃꯨꯛ ꯂꯩꯕ ꯑꯗꯨꯒꯤ ꯈꯔ ꯈꯔ ꯇꯥꯕꯗꯣ ꯍꯥꯏꯗꯤ ꯍꯣꯁꯇꯦꯜꯗꯣ ꯂꯩꯕꯅꯤꯅ ꯃꯃꯥꯗꯤ ꯎꯅꯅꯤꯡꯉꯤꯗꯅ ꯑꯗꯨꯒꯤ ꯃꯃꯥꯅ ꯍꯦꯟꯅ ꯂꯨꯕꯗꯣ ꯈꯔ ꯑꯗꯨꯒꯤꯁꯨ ꯇꯧꯕ ꯑꯗꯣ ꯑꯩꯁꯨ ꯅꯣꯡꯃ ꯆꯠꯀꯦ ꯍꯥꯏꯅꯗꯤ ꯈꯟꯕꯅꯦ ꯍꯪꯗꯕ ꯈꯛꯇꯅꯤ
ꯎꯝ ꯑꯗꯨꯝ ꯅꯣꯏꯗꯣ
ꯎꯝ ꯑ
ꯑꯃꯕꯨ ꯑꯃꯕꯨ ꯑꯣꯏꯔꯣ ꯑꯗꯨꯝ ꯇꯤꯟꯟꯅꯕꯁꯤꯅ ꯑꯗꯨꯝ ꯆꯥꯅꯤꯡ ꯆꯠ ꯤ ꯆꯠꯅꯤꯡꯕ ꯃꯥꯜꯂꯦꯀꯣ ꯑꯅꯝꯕꯅ
ꯍꯥ
ꯑꯅꯝꯕꯅ ꯑꯗꯨꯝ ꯆꯥꯅꯤꯡꯕ ꯃꯥꯜꯂꯦ ꯍꯥꯏꯕ
ꯑ ꯃꯤ ꯁꯤꯤꯡꯂ ꯃꯩꯇꯣꯏꯅꯤꯄꯤꯤ ꯁꯤꯂ
ꯑꯗꯨꯝ ꯆꯠꯂꯒ ꯑꯗꯨꯝ ꯆꯠꯂꯒ ꯂꯩꯌꯦꯦ ꯍꯀꯨꯝꯗꯨꯁꯨ ꯑꯩꯈꯣꯏ ꯈ꯭ꯔꯤꯁꯃꯥꯁꯇꯀꯣ ꯑꯗꯨꯝ ꯂꯥꯛꯑꯦ ꯂꯩꯁꯥꯕꯤꯁꯤꯡꯅ ꯑꯗꯨꯗ ꯎꯝ ꯑꯃ ꯑꯅꯤ ꯑꯃꯨꯛꯀ ꯑꯃ ꯑꯅꯤ ꯑꯗꯨꯝ ꯂꯥꯛꯑꯦ
ꯣ ꯎꯝ ꯆꯄꯅꯦ ꯑꯗꯨꯝ ꯑꯗꯣ ꯑꯩꯁꯨ ꯏꯃꯥꯟꯅꯕꯤꯅ ꯆꯠꯁꯦ ꯍꯥꯏꯕꯗꯣ ꯃꯗꯨ ꯆꯠꯀꯦ ꯍꯥꯏꯔꯒ ꯃꯃꯥꯅ ꯌꯥꯗꯕꯒꯤ ꯆ ꯇꯅ ꯍꯥꯏꯗꯤ ꯆꯠꯄꯗꯣ ꯂꯦꯛꯄꯗꯣ ꯌꯥꯗꯕ ꯑꯗꯨꯒꯤꯅꯤꯗ ꯍꯅ ꯀꯗ ꯂꯤꯦꯞꯄ ꯌꯥꯔꯗꯤ ꯆꯠꯄ ꯌꯥꯏꯕ ꯃꯃꯥꯅ ꯈꯔꯅꯗꯤ ꯁꯥꯎꯋꯅꯤꯅ ꯍꯥꯏꯗꯤ ꯃꯃꯥ ꯍꯣꯏꯗꯤ ꯃꯣꯏꯗꯤ ꯑꯍꯜ ꯂꯩ ꯑꯗꯨ ꯑꯗꯨꯒꯤ ꯃꯣꯏꯗꯤ ꯑꯩꯈꯣꯏꯗꯤ ꯍꯥꯎꯉꯗꯤꯞꯟ ꯂꯗꯅ
ꯎꯝ
ꯑꯗꯣ ꯈꯟꯕꯒꯤ ꯅꯨꯡꯗꯥꯡꯗ ꯆꯠꯀꯦ ꯍꯥꯏꯔꯗꯤ ꯃꯣꯏꯗꯤ ꯎꯝ ꯑꯩꯈꯣꯏ ꯔꯣꯗꯤ ꯊꯥꯗꯣꯛꯅꯤꯡꯗꯦꯕ
ꯎꯝ
ꯗ ꯈꯔ ꯑꯗꯨꯈꯛꯀꯤꯅꯦ ꯅꯣꯏꯒꯤꯅ ꯑꯃꯨꯛ ꯃꯍꯧꯁꯥ ꯑꯣꯏꯗꯅ ꯑꯗꯨꯒꯤ ꯑꯗꯨꯒꯤꯅꯦ ꯀꯩꯁꯨꯝꯇ ꯍꯥꯏꯗꯕꯗꯣ ꯅꯠꯇ꯭ꯔꯗꯤ ꯅꯣꯏꯁꯨ ꯉꯥꯡꯗꯣꯏꯅꯦ
ꯎꯝ ꯑꯗꯨ ꯉꯥꯡ ꯂꯩꯅꯦ ꯅꯣꯏ ꯗꯦꯠꯠꯇꯤꯟ ꯁꯤꯛꯁꯇꯤꯟ ꯁꯚꯦꯟꯗ ꯑꯦꯛꯖꯥꯝ ꯂꯩꯔꯦ ꯍꯥꯏꯕ
ꯑꯗꯨꯝ ꯃꯦꯟ ꯑꯦꯛꯖꯥꯝꯗꯤ ꯅꯠꯇꯦꯀꯣ ꯐꯥꯏꯅꯦꯜꯅꯦ ꯄ꯭ꯔꯤ ꯐꯥꯏꯅꯦꯜ ꯍꯥꯏꯕ ꯇꯥꯔꯦ ꯐꯥꯏꯅꯦꯜ ꯈ꯭ꯋꯥꯏ ꯂꯥꯁ ꯀ ꯐꯥꯏꯅꯦꯜꯗꯤ ꯃꯦꯟ ꯑꯦꯛꯖꯝꯗꯤ ꯗꯦ ꯁꯦꯚꯦꯟꯇꯤꯟ ꯑꯦ ꯅꯦꯛꯁ ꯅꯦꯛꯁ ꯃꯟꯊꯠꯀꯤ
ꯑ
ꯑꯗꯨ ꯃꯊꯥ ꯁꯔꯦꯗ
ꯁꯥꯒꯅꯨ ꯁꯥꯒꯅꯨ ꯀ ꯁꯥꯒꯅꯨ
ꯂꯥꯏꯔꯤꯛ ꯄꯥꯗ꯭ꯔꯗꯤ ꯁꯥꯏꯌꯦ
ꯑꯦꯗꯔꯅ ꯏꯟꯅ ꯄꯥꯔꯂ ꯔꯁꯤꯗꯤ
ꯑꯁ ꯄꯥꯗꯦ ꯅꯪꯅ ꯄꯥꯕ ꯃꯥꯟꯗꯒꯤ ꯋꯥꯅꯦ ꯄꯥꯗꯦ ꯑꯩꯗꯤ ꯑꯩꯗꯤ ꯂꯩ ꯄꯥꯅꯤꯡꯗꯕ ꯃꯤꯅꯦ ꯑꯁꯦꯡꯕꯅꯦ ꯑꯩ ꯑꯔꯥꯟꯕ ꯍꯥꯏꯗꯤꯦ
ꯐꯖꯅ ꯄꯥꯏꯔꯒ ꯅꯅ ꯇꯧ
ꯅꯟꯅ ꯈꯪꯉꯀꯥꯟꯗ ꯈꯪꯉꯦ ꯑꯁ ꯉꯒꯤ ꯅꯨꯄꯤꯁꯦ ꯂꯥꯏꯔꯤꯛ ꯁꯨꯡ ꯄ ꯐꯥꯗꯦ ꯍꯥꯏꯔꯛꯀꯅꯤ
ꯎꯝ ꯎꯝ ꯎꯝ ꯎꯝ
ꯆꯃꯅꯦ ꯅꯣꯏꯗꯤ ꯍꯧꯖꯤꯛ ꯕꯣꯜ ꯕꯣꯜ ꯌꯦꯡꯉꯤꯕ꯭ꯔꯣ
ꯑ ꯎꯝ ꯑꯩꯒꯤ ꯁꯄꯇꯔ ꯁꯕꯣꯜ ꯂꯩꯌꯦꯦ ꯑ
ꯄꯨꯡ ꯀꯌꯥꯗꯅꯣ
ꯕꯣꯔꯣ ꯃꯈꯥꯗ ꯑꯣꯏꯕ ꯃꯥꯜꯂꯦ
ꯑꯁ ꯍꯧꯀꯠꯂꯒ ꯌꯦꯡꯗꯣꯏꯔꯥ
ꯏꯁ ꯇꯨꯝꯃꯔꯣꯏꯒꯦ
ꯇꯨꯝꯃꯔꯣꯏ ꯌꯥ
ꯎꯝ
ꯃꯍ ꯃꯣꯏ ꯕꯣꯁ ꯌꯥꯝ ꯄꯥꯝꯖꯩꯀꯣ
ꯎꯝ ꯕꯣꯜꯁꯦ ꯄꯥꯝꯖꯩ ꯅꯨꯡꯉꯥꯏꯗ ꯉꯔꯥꯡꯗꯤ ꯑꯁ ꯑꯩ ꯁꯞꯄꯣꯔꯇꯔꯗꯨ ꯁꯤꯈ꯭꯭ꯔꯦꯅꯦ ꯂꯩꯍꯧꯈ꯭ꯔꯦꯅꯦ
ꯀꯩꯅꯣ ꯅꯪꯒꯤ ꯁꯞꯄꯣꯔꯠꯇꯣ
ꯐ꯭ꯔꯥꯟꯁꯅꯤꯅꯦ ꯐ꯭ꯔꯥꯟꯁꯇ ꯁꯞꯄꯣꯔꯠ ꯇꯧꯔꯒ ꯁꯤꯈ꯭ꯔꯦ ꯠ ꯂꯩꯇꯦ
ꯑꯗꯨ ꯁꯞꯄꯣꯔꯠ ꯇꯧꯕꯗꯣ ꯅꯨꯡꯉꯥꯏꯕ꯭ꯔꯥ
ꯅꯪꯒꯤ ꯁꯞꯄꯣꯔꯇꯔꯒꯨꯝꯕ ꯂꯩꯇꯦꯀꯣ
ꯍꯩꯇꯦ ꯑꯩꯗꯤ ꯕꯣꯜ ꯌꯦꯡꯁꯨ ꯍꯩꯇꯦ
ꯎꯝ ꯁꯩ ꯂꯥꯛꯀꯅꯤ ꯅꯔꯣꯗꯤ ꯌꯦꯡꯅꯤꯡꯉꯥꯏ ꯀꯥꯏ ꯍꯧꯔꯛꯇ꯭ꯔꯣ
ꯑꯁ ꯈꯪꯗꯦ ꯑꯗꯨꯒꯨꯝꯕꯗꯤ ꯍꯥꯏꯅꯗꯦ ꯑꯃꯨꯛꯁꯨ ꯍꯥꯏꯅꯗꯦꯗ
ꯎꯝ ꯕꯥꯅꯤꯗꯣ ꯍꯟꯗꯛꯇꯤ ꯊꯨꯅꯔꯣ ꯀꯣ ꯃ ꯈꯥꯏꯅꯔꯦ
ꯑꯗꯨꯗꯤ ꯍꯥꯏꯕ ꯉꯝꯕ꯭ꯔꯣꯅꯦ
ꯈꯪꯗꯦ ꯑꯗꯨꯕꯨꯗꯤ ꯑꯩꯁꯨ
ꯍꯥꯏꯕ ꯉꯝꯗꯦ ꯏꯁꯣꯔꯅꯥꯠ ꯇꯝꯕ ꯑꯃ ꯃꯤꯅ ꯇꯝꯕ ꯃꯤꯅ ꯈꯟꯕ ꯑꯃ
ꯆꯔꯆ ꯆꯠꯃꯤꯟꯅꯔ꯭ꯔꯦ ꯆꯠꯃꯤꯟꯅꯕꯗ ꯑꯃꯨꯛ ꯈꯪꯗꯣꯛꯑꯒ ꯅꯪꯛ ꯑꯃꯨꯛ ꯆꯩꯔꯅꯤ ꯀꯥꯏꯅ ꯇꯧꯔꯗꯤ
ꯍꯣꯏ ꯌꯥꯝ ꯁꯥꯎꯒꯅꯤ ꯇꯣꯛꯅꯕꯁꯨ ꯌꯥꯕꯁꯨ ꯌꯥꯏ
ꯍ
ꯍꯪꯉꯗꯤ ꯍꯥꯏꯕ ꯃꯩꯇꯩ ꯃꯩꯇꯩ ꯅꯨꯄꯥ ꯑꯗꯒꯤ ꯇ꯭ꯔꯥꯏꯞ ꯅꯨꯄꯥ ꯃꯈꯜ ꯃꯈꯜ ꯂꯩꯗꯅ ꯃꯨꯁꯂꯤꯝ ꯅꯨꯄꯥ
ꯎꯝ
ꯃꯤꯒꯤ ꯍꯩꯅꯕ ꯍꯩꯅꯗꯕ ꯑꯃꯃꯝꯅꯦ ꯑꯗꯨꯕꯨ ꯍꯥꯏꯗꯤ ꯈꯔ ꯅꯨꯄꯥꯁꯨ ꯆꯞ ꯃꯥꯟꯅꯩ ꯅꯨꯄꯥꯁꯤꯡꯗꯤ ꯍꯥꯏꯗꯤ ꯑꯗꯨꯃꯥꯏꯅ ꯍꯥꯏꯖꯕꯒꯤ ꯋꯥꯅꯦꯕ
ꯎꯝ
ꯅꯣꯏꯒꯤꯅ ꯑꯗꯨꯝ ꯄꯨꯟꯈꯤꯕꯒꯤ ꯈꯔ ꯈꯟꯅꯗꯦ ꯍꯥꯏꯕꯒꯤ ꯋꯥꯅꯦ ꯑꯗꯣ ꯄꯨꯟꯗꯕ ꯃꯤꯅ ꯈꯔ ꯈꯜꯂꯦ ꯍꯥꯏꯕꯗꯨ ꯂꯨꯅꯤ ꯑꯗꯨ ꯑꯣꯏꯁꯨ ꯅꯨꯄꯤ ꯅꯨꯄꯥ ꯑꯇꯣꯞꯄ ꯂꯣꯏꯅꯕ ꯅꯨꯄꯤꯗꯤ ꯅꯨꯄꯥ ꯑꯇꯣꯞꯄꯁꯨ ꯀꯩꯁꯨ ꯄꯥꯟꯗꯦꯕ
ꯍꯣ ꯑꯗꯨꯗꯤ ꯈꯨꯟꯗꯒꯤ ꯎꯈ꯭ꯔꯨꯜꯗꯒꯤ ꯑꯣꯏꯔꯦꯀꯣ
ꯍꯥ ꯀꯔꯤ ꯍꯥꯏꯕ
ꯌꯥꯏꯈꯣ
ꯂ ꯂꯦ